ꯑꯥꯎ
ꯆꯥꯛ ꯆꯥꯔꯕꯣ
ꯆꯛ ꯆꯗꯔꯤꯌꯦ
ꯑꯩꯈꯣꯏꯗ ꯂꯥꯛꯑꯣ ꯈꯦꯆ ꯇꯧꯒꯦ ꯇꯧꯌꯦ
ꯑꯆꯁ
ꯑꯇ ꯌꯦꯡ ꯃꯥꯒꯤ ꯈꯦꯇꯔꯤ ꯑ ꯕꯕꯥ ꯉꯁꯤ ꯆꯪꯈ꯭ꯔꯅꯤꯑ ꯑ ꯑꯗꯨꯏ ꯈꯦꯆ ꯈꯤꯇ ꯄꯤꯖꯈꯤꯒꯦꯅ ꯇꯧꯕꯅꯤꯗ
ꯅꯃꯥ ꯒꯨꯔꯣꯟ ꯊꯥꯕꯅꯤ ꯅꯃꯥ ꯒꯨꯔꯣꯟ ꯊꯥꯕ ꯅꯨꯃꯤꯠ ꯑꯣꯏꯔꯦ ꯉꯁꯤꯦ
ꯑꯧ ꯑꯧ ꯑꯧ ꯑꯊꯦꯡꯕꯒꯤꯅꯦ ꯕꯕꯥ ꯄꯨꯡ ꯃꯔꯤꯒꯤ ꯐ꯭ꯂꯥꯏꯠꯅꯦ ꯅꯨꯡꯗꯤꯟꯒꯤ
ꯑꯣ
ꯉꯁꯤꯗꯤ ꯊꯣꯛꯂꯛꯑꯔꯣꯏ ꯍꯌꯦꯡꯗꯒꯤ
ꯄꯨꯡ ꯉꯁꯤ ꯄꯨꯡ ꯃꯔꯤ ꯆꯠꯈ꯭ꯔꯦꯗꯅ ꯑ ꯄꯨꯡ ꯃꯔꯤ ꯆꯠꯈ꯭ꯔꯦꯗꯅ ꯄꯨꯡ ꯃꯔꯤꯗꯩꯗꯤ ꯗꯥꯏꯔꯦꯛ ꯆꯠꯂꯣꯏꯗꯅ ꯐ꯭ꯂꯥꯏꯠꯇꯣ
ꯍꯣꯏ ꯍꯣꯏ ꯍꯣꯏ ꯑꯍꯨꯝꯗꯩ ꯊꯣꯛꯈ꯭ꯔꯅꯤ
ꯑꯣ ꯑꯗꯨꯗꯤ ꯑꯍꯨꯝꯗꯩꯗꯤ ꯃꯥ ꯍꯣꯔꯦꯟ ꯄꯨꯡ ꯃꯉꯥꯚꯧ ꯐꯝꯃ ꯆꯠꯂ ꯃꯉꯥ ꯃꯈꯥꯏꯚꯧ ꯐꯝꯃ ꯆ
ꯑꯥ
ꯑꯩ ꯆꯤꯝꯐꯥ ꯄꯨꯕꯅꯦ
ꯈꯪꯉꯦꯕ ꯇꯣꯏꯅ ꯁꯨꯝ ꯂꯣꯏꯅꯔꯛꯑꯕꯅꯤꯅ
ꯑꯥꯎ ꯑꯗꯣ ꯑꯩꯈꯣꯏꯒꯤ ꯀꯣꯏ ꯆꯠꯄꯩꯗꯣ ꯑꯗꯣ ꯃꯊꯪ ꯁꯟꯗꯦꯗ ꯑꯣꯏ ꯑꯣꯏꯅ ꯇꯧꯔꯁꯦ
ꯍꯣꯏ ꯌꯥꯏꯌꯦꯦ ꯀꯩꯁꯨ ꯀꯥꯏꯗꯦ ꯉꯁꯤꯗꯣ ꯈꯔ ꯌꯧꯅꯔꯦꯅ ꯍꯥꯏꯅꯤ ꯅꯔꯦꯕ ꯂꯣꯏꯅꯃꯛ ꯑꯗꯩ ꯊꯕꯛ ꯂꯩꯅꯕꯁꯨ ꯌꯥꯎꯔꯦ ꯑꯗꯗꯒꯤ ꯑꯃꯁꯨ ꯑꯃꯁꯨ ꯍꯨꯟꯗꯣꯛꯑꯃꯁꯨ ꯅꯨꯡꯉꯥꯏꯇꯦ
ꯍꯅꯨꯡꯥꯏꯇ ꯏꯔꯣ ꯔꯥꯨ ꯃꯣꯍꯤ ꯇ ꯃ ꯗꯤꯕꯦꯟꯗꯣ ꯗꯥꯛꯇꯔ ꯆꯠꯅꯤ ꯍꯥꯏꯌꯦꯌꯦ
ꯉꯁꯤꯁꯦ
ꯑꯥꯎ ꯑꯗꯩ ꯢꯕꯨꯡꯉꯣ ꯑꯆꯧꯕꯅ ꯑꯃ ꯄꯨꯗꯣꯏꯅꯤꯗꯅ
ꯑꯣ
ꯑꯗꯒꯤ ꯃꯣꯏ ꯃꯅꯦꯝꯄꯣꯛꯇꯨꯁꯨ ꯃꯈꯨꯠ ꯇꯦꯛꯑꯦ ꯂꯩ ꯃꯥꯟꯅꯦ
ꯑꯥ
ꯑꯗꯨꯒꯤ ꯃꯊꯪ ꯁꯟꯗꯦꯗ ꯑꯩ ꯄꯨꯂꯞ ꯇꯧꯔꯒ ꯑꯩꯈꯣꯏ ꯆꯥꯎꯕ ꯌꯥꯎꯍꯜꯂꯒꯦ ꯒꯥꯔꯤꯒ ꯑꯆꯧꯕꯗꯨꯃ ꯇꯧꯔꯀꯥꯟꯗ ꯑꯩꯈꯣꯏꯈꯩ ꯐꯦꯃꯤꯂꯤ ꯐꯦꯃꯤꯂꯤꯗꯣ ꯑꯉꯥꯡꯒꯩꯗꯣ ꯄꯨꯔ ꯆꯠꯄꯤꯔꯖꯦ ꯎꯝ ꯌꯥꯎꯍꯜꯂꯣꯢ
ꯑꯥ
ꯅꯨꯄꯥꯗꯤ ꯀꯥꯏꯗꯒꯩ ꯌꯥꯎꯗꯣꯔꯤꯒꯦ ꯑꯥ ꯑꯥ ꯑꯗꯨꯅꯤ
ꯎꯝ
ꯀꯦꯃꯤꯅꯦ ꯅꯪꯅꯦ ꯑꯗꯒꯤ ꯑꯕꯤꯅꯦ ꯆꯥꯎꯕꯅꯦ ꯑꯩꯅꯦ ꯑꯩꯈꯣꯏ ꯃꯉꯥꯖꯤꯅ ꯆꯍꯨꯝ ꯆꯍꯨꯝ ꯈꯥꯏꯔꯦ ꯈꯜꯂꯣꯕ ꯗ꯭ꯔꯥꯏꯚꯔꯒꯤ ꯈꯣꯔꯁꯥ ꯆꯧꯉꯥ ꯑꯝ ꯄꯤꯒꯔꯒ ꯊꯥꯎ ꯑꯗꯨꯅ ꯍꯥꯜꯂꯒ ꯆꯠꯅꯤꯡ ꯆꯠꯅꯤꯡꯕ ꯃꯐꯝꯗꯨ ꯂꯣꯏ ꯆꯠ ꯌꯥꯏꯑꯕ
ꯌꯥꯏ ꯌꯥꯏ ꯌꯥꯏ
ꯑꯗꯨꯅ ꯐꯠꯇ꯭ꯔꯣ ꯑꯥ ꯑꯗꯨꯃꯥꯏꯅ ꯇꯧꯔꯁꯦꯕ
ꯎꯝ
ꯎꯝ
ꯅꯣꯡ ꯐꯥꯗꯣꯛꯁꯨ
ꯃꯥꯅꯦ
ꯍꯈꯣꯏ ꯁꯣꯨꯝ ꯁꯨꯖꯤꯟꯗꯅ ꯑꯉꯥꯡꯋꯣ ꯅꯨꯕꯤꯋꯣ
ꯍꯣꯏ ꯑꯗꯨꯑꯣꯏꯗꯤ ꯆꯥꯛ ꯏꯁꯤꯡꯗꯣ ꯁꯤꯗꯩ ꯊꯣꯡꯉꯒ ꯄꯨꯟꯅꯔꯒ ꯍꯥꯟꯅ ꯀꯪꯂꯥ
ꯃꯥꯏ ꯃꯥꯏ ꯑꯄꯥꯝ ꯑꯄꯥꯝꯕ ꯊꯣꯡꯅꯔꯁꯨ ꯌꯥꯔꯦ ꯆꯧ ꯍꯧꯒꯦꯔꯥ ꯑꯃ ꯇꯧꯒꯦꯔꯥ ꯄꯨꯅꯤꯡꯕꯗꯣ
ꯑꯥꯎ ꯀꯪꯂꯥꯗꯨ ꯈꯣꯏꯔꯝ ꯊꯣꯛꯑꯦꯗꯅꯀꯣ ꯍꯣꯏ ꯍꯣꯏ ꯍꯣꯏ ꯑꯥ ꯀꯪꯂꯥ ꯈꯣꯏꯔꯝ ꯊꯣꯛꯑꯅꯤ ꯑꯗꯨꯒ ꯍꯜꯂꯛꯑꯒ ꯃꯩꯇ꯭ꯔꯝꯗ ꯊꯝꯕꯥꯜꯒꯤꯗꯨꯗ ꯑꯃꯨꯛ ꯆꯠꯂꯅꯤ ꯑꯉꯥꯡꯈꯩꯗꯣ ꯊꯝꯕꯥꯜ ꯍꯐꯝꯗꯨꯗ ꯑꯗꯩ ꯀꯩꯅꯣ ꯇꯧꯔꯅꯤ ꯑꯗꯨꯒ ꯍꯜꯂꯛꯄꯗ ꯑꯣꯏꯅꯥꯝꯒꯤꯗꯨꯗ ꯍꯜꯂꯛꯑꯁꯨ ꯌꯥꯗ꯭ꯔꯥ ꯉꯜꯂꯗꯤ ꯑꯗꯨꯝ ꯆꯥꯅꯤꯡ ꯆꯥꯅꯤꯡꯕ ꯂꯣꯏ ꯆꯠ ꯌꯥꯏꯕ
ꯇ꯭ꯔꯦꯟ ꯇꯣꯡꯐꯝ ꯑꯃ ꯂꯩꯕꯗꯣ ꯖꯦꯠ ꯒꯥꯔꯗꯦ ꯑꯅ
ꯑꯗꯨꯗ ꯇꯧꯒ ꯇꯔꯦ ꯆꯠꯁꯤ ꯆꯠꯁꯤ ꯑꯗꯨꯅ ꯐꯔꯦ ꯎꯝ
ꯃꯣꯏꯁꯨ ꯆꯠꯂꯤꯁꯤꯅꯤ ꯉꯁꯤ ꯑꯩꯈꯣꯏ ꯅꯨꯄꯥ ꯍꯣꯏ ꯆꯠꯈ꯭ꯔꯦ
ꯆꯠꯈ꯭ꯔꯦ
ꯑꯝ ꯑꯟꯗꯔꯣ ꯄꯥꯡꯉꯦ ꯉꯁꯤꯗꯤ ꯃꯣꯢ ꯑꯗꯔꯣ ꯑꯟꯗ꯭ꯔꯣꯗ ꯇꯧꯔꯅꯤꯅ ꯑꯟꯗ꯭ꯔꯣꯖꯦ ꯅꯨꯡꯉꯥꯏꯕꯅꯦ ꯃꯐꯝ ꯆꯥꯏꯌꯦꯕ
ꯆꯥꯏ ꯆꯥꯏ
ꯊꯣꯡꯚꯝ ꯆꯥꯚꯝ ꯑꯗꯒꯤ ꯆꯤꯛꯁꯨ ꯆꯤꯛꯏꯗꯅꯀꯣ
ꯆꯤꯛꯢ ꯆꯤꯛꯢ
ꯎꯝ ꯅꯣꯡꯃ ꯑꯩꯈꯣꯏ ꯑꯟꯗ꯭ꯔꯣꯗ ꯀꯣꯏ ꯆꯠꯂꯒꯅꯦ ꯆꯪꯕ ꯌꯥꯔꯝꯗ꯭ꯔꯕ ꯃꯐꯝꯁꯦ ꯑꯗꯨꯒꯅꯦ ꯃꯄꯥꯟꯗꯅꯦ ꯆꯥꯛ ꯆꯥꯔꯛꯑꯦ ꯑꯩꯈꯣꯏꯁꯦ ꯄꯨꯔꯒ ꯆꯠꯂꯦꯕ ꯊꯣꯡ ꯊꯥꯛꯑꯒ ꯁꯤꯗꯒꯤ ꯌꯦꯟ ꯅꯨꯡꯅ ꯊꯣꯡꯗꯅ ꯄꯨꯔꯣꯏ ꯆꯠꯂꯕ ꯑꯗꯨꯒꯗꯤ ꯃꯅꯨꯡ ꯆꯪ ꯌꯥꯗ꯭ꯔꯦ ꯌꯥꯗꯕꯗꯒꯤ ꯑꯩꯈꯣꯏꯁꯦ ꯊꯣꯛꯂꯛꯑꯒ ꯃꯣꯏ ꯒꯥꯔꯤ ꯈꯥꯝꯝꯕꯝ ꯀꯩꯀꯥꯒꯦ ꯃꯌꯥꯝ ꯃꯔꯛꯇꯨꯗ ꯑꯩꯈꯣꯏꯁꯦ ꯆꯥꯔꯁꯦ ꯁꯤꯗ ꯑꯣꯏꯅ ꯑꯗꯨ ꯆꯥ ꯂꯣꯏꯔꯒ ꯀꯗꯥꯏꯗꯅꯣꯃ ꯌꯦꯡꯉꯨꯔꯒ ꯍꯜꯂꯛꯑꯁꯦꯅ ꯍꯥꯏꯅꯔꯦ ꯑꯗꯨ ꯆꯥꯔꯦ ꯑꯗꯨꯒꯗꯤ ꯍꯦꯛꯇ ꯁꯟꯊꯤꯁꯦ ꯍꯦꯛꯇ ꯃꯌꯥꯝ ꯂꯩꯔꯝꯃꯕ ꯑꯩꯈꯣꯏꯅ ꯐꯝꯃꯤ ꯐꯛ ꯊꯥꯔꯤꯁꯦ ꯃꯅꯥꯛꯇ ꯑꯉꯥꯡ ꯃꯌꯥꯝ ꯑꯁꯦ ꯅꯣꯛꯄꯗ ꯅꯣꯛꯄꯗ ꯅꯣꯛꯄꯗ ꯁꯊꯤ ꯃꯅꯗ ꯆꯊꯤ ꯃꯅꯗ ꯑꯗꯨꯃꯥꯏꯅ ꯇꯧꯔꯒ ꯍꯜꯂꯛꯈꯤꯌꯦ ꯌꯦꯡ ꯑꯩꯈꯣꯏ ꯈꯪꯗꯕ ꯏꯔꯥꯡ ꯂꯥꯟ ꯀ ꯇꯧꯔꯛꯄꯩ ꯇꯥꯏꯝ ꯇꯔꯥ ꯀꯔꯤꯒꯤꯅꯣ ꯈꯪꯗꯦꯕꯔ ꯑꯩꯅ ꯆꯪꯕ ꯌꯥꯔꯝꯗ꯭ꯔꯦ
ꯍꯣꯏ ꯍꯟꯗꯗ ꯇꯧꯔꯤꯁꯦ ꯑꯗꯨꯅ
ꯎꯝ ꯑꯩ ꯍꯔꯦꯟ ꯈꯦꯖꯤꯤ ꯂ ꯀꯦ
ꯍꯣꯏ ꯍꯣꯏ ꯎꯝ ꯑꯗꯣ ꯑꯗꯨꯃꯥꯏꯅ ꯑꯩꯅ ꯑꯕꯦꯖ ꯆꯠꯂꯗꯤ ꯑꯩꯈꯣꯏ ꯄꯥꯔꯇꯁꯤꯦ ꯄꯨꯜꯂ ꯆꯠꯄꯅ ꯐꯩꯗꯅ
ꯍꯣꯏ ꯃꯥꯅꯦ
ꯎꯝ ꯕꯤꯕꯤꯗꯤ ꯍꯧꯔꯨꯅꯨꯀꯣ ꯑꯩ ꯑꯩ ꯌꯥꯝꯃ ꯉꯟꯅꯗꯦꯁꯦ
ꯎꯝ
ꯎꯝ ꯑꯗꯨꯅꯦ ꯑꯩꯈꯣꯏ ꯀꯩꯅꯣꯁꯤꯗꯪ ꯑꯗꯨꯝ ꯆꯠꯂꯁꯤ ꯌꯥꯔꯦ
ꯑꯝ
ꯆꯞ ꯆꯥꯔꯅꯤ
ꯎꯝ ꯍꯣꯏ ꯈꯔꯁꯦ ꯑꯗꯨꯝ
ꯎꯝ ꯆꯞ ꯆꯥꯔꯦ ꯑꯗꯒꯤ ꯃꯣꯏ ꯍꯤ ꯇꯣꯡꯅꯤꯡꯉꯁꯨ ꯑꯉꯥꯡꯈꯩꯗꯣ ꯑꯗꯨꯝ ꯁꯦꯟꯗ꯭ꯔꯥꯔꯣꯝꯗ ꯍꯥꯏꯊꯔꯒ ꯇꯣꯡꯍꯟꯦ ꯑꯣꯔꯦꯕ
ꯍꯣꯏ
ꯎꯝ ꯀꯩꯅꯣꯒꯤꯗꯨꯁꯨ ꯃꯣꯇ꯭ꯔꯣꯕꯨꯇꯤ ꯂꯩꯗꯅ
ꯀꯩ ꯀ ꯀꯩꯅꯣꯒꯤꯗꯣ ꯌꯥꯏꯁꯅꯥ ꯖꯣꯏꯁꯅꯥ ꯄꯥꯔꯛꯀꯤ ꯅꯝꯕꯣꯜꯒꯤꯗꯣ ꯑꯣꯏꯅꯥꯝꯒꯤꯗꯣ ꯂꯩꯕꯅꯦ ꯂꯩꯕꯅꯦ ꯑꯩꯈꯣꯏ ꯆꯠꯄꯗ ꯃꯣꯇꯣꯔꯐꯧ ꯇꯣꯡꯉꯛꯇ꯭ꯔꯦ ꯑꯩꯈꯣꯏꯁꯨ ꯑꯉꯥꯡꯁꯨ ꯌꯥꯎꯗꯦ ꯑꯩꯈꯣꯏ ꯑꯍꯟ ꯉꯍꯥꯛ ꯆꯠꯄꯗ
ꯎꯝ
ꯌꯥꯝ ꯐꯖꯩ ꯃꯐꯝꯗꯣ ꯃꯐꯝ ꯆꯥꯏꯌꯦꯕ
ꯆꯥꯏ ꯆꯥꯏ ꯅꯪ ꯐꯧ ꯀꯩꯀꯩ ꯁꯨꯔꯛꯄ꯭ꯔꯣ
ꯁꯤꯨꯔ ꯑꯦ ꯈꯣꯠꯇꯣꯒ ꯅꯃ ꯑꯦ
ꯑꯥ ꯑ ꯑꯩꯁꯨꯗ ꯁꯥꯔꯛꯏ ꯂꯣꯏꯅ ꯄꯣꯂꯥꯡ ꯁꯥꯕ ꯍꯅꯨꯕꯗꯨꯒꯗꯤ ꯐꯝꯃꯤꯟꯅꯔꯛꯄ꯭ꯔꯥ ꯔ꯭ꯔꯣꯃꯛꯇ ꯊꯥꯖꯥꯟ ꯀꯦ ꯅꯪ
ꯑꯁꯣꯝꯗ ꯌꯨꯝ ꯊꯥꯏꯅꯒꯤ ꯌꯨꯝ ꯏꯅꯣ ꯌꯦꯅꯒ ꯀꯨꯞꯄꯒ ꯊꯥꯏꯅꯒꯤ ꯌꯨꯝ ꯈꯔꯁꯨ ꯂꯩꯍꯧꯋꯤꯗꯅ
ꯂꯩꯥꯏ ꯂꯩ
ꯑꯥ ꯑꯥ ꯃꯣꯏꯅ ꯐꯤꯔꯣꯟ ꯍꯣꯡꯉꯒ ꯐꯤ ꯁꯥꯥꯎꯋꯣꯅ ꯍꯥꯏꯌꯦꯕꯀꯣ
ꯑꯧ ꯑꯩꯗꯤ ꯑꯩꯒꯤ ꯐꯤꯔꯣꯟꯜꯁꯤ ꯀꯣꯡꯗꯕꯤꯗ ꯁꯥꯏ
ꯑꯥ ꯑꯩꯈꯣꯏꯁꯨ ꯌꯥꯔꯅꯤꯗ ꯑꯩꯈꯣꯏ ꯁꯥꯔꯤ ꯁꯦꯠꯄ ꯊꯕꯛ ꯃꯐꯝꯗꯩ ꯆꯠꯂꯨꯕꯅꯤꯅ ꯌꯥꯔꯅꯤꯗ ꯑꯩꯈꯣꯏ ꯑꯗꯨꯝ ꯁꯨꯃꯥꯏꯅ ꯑꯗꯨꯝ ꯇꯧꯔꯒꯦ ꯑꯦ꯫
ꯎꯝ꯫
ꯑꯗꯩ ꯉꯥ ꯃꯆꯨ ꯃꯆꯨ ꯃꯌꯥꯝꯗꯨ ꯐꯖꯩꯌꯦ꯫ ꯑꯆꯥ ꯃꯌꯥꯏꯗ ꯑꯗꯨꯒꯤ ꯑ ꯏꯁꯤꯡꯗꯨꯒꯤ ꯃꯌꯥꯏ꯫ ꯗꯑꯃ ꯀꯩꯅꯣ ꯂꯩꯔꯤꯗꯣ꯫ ꯑꯗ ꯆꯠꯁꯦꯅ ꯍꯥꯏꯅꯕ ꯆꯪꯁꯦꯅ ꯍꯥꯏꯕ ꯃꯣꯇꯣꯔꯕꯣꯠ ꯇꯣꯡꯉꯒ꯫ ꯑꯣꯖꯥ ꯑꯍꯟꯁꯤꯡꯗꯣ ꯀꯤꯌꯦ ꯃꯣꯇꯣꯔꯕꯣꯠ ꯇꯣꯡꯕ꯫ ꯆꯉꯛ ꯇꯦ꯫
ꯃꯣꯏꯗꯤ ꯑꯩꯈꯣꯏꯅ ꯑꯣꯠꯆꯩꯗꯅ ꯋꯦꯠ꯫ ꯃꯥꯟꯅꯔꯒꯗꯤ ꯀꯩꯅꯣ ꯇꯧꯋꯤꯗꯅ꯫
ꯍꯣꯏ ꯍꯣꯏ ꯍꯣꯏ ꯑꯗꯒꯤ ꯍꯩꯕꯁꯨ ꯌꯥꯎꯗꯕ ꯀꯤꯔꯕ ꯑꯩꯁꯨ ꯇꯟꯗꯅ꯫
ꯎꯝ꯫ ꯌꯥꯔꯕ꯫
ꯂꯩ ꯐꯖ ꯐꯖꯕꯁꯨ ꯁꯥꯠꯍꯧꯋꯦ ꯃꯅꯨꯡ ꯂꯣꯝꯗ꯫ ꯎꯝ꯫
ꯂꯩꯗꯦ ꯀꯦꯝ ꯂꯩꯗꯦ꯫
ꯂꯩꯗ ꯂꯩꯗ ꯉꯥꯎꯕꯅꯤ ꯑꯩꯈꯣꯏꯗꯤ꯫ ꯂꯩ ꯎꯕꯗ ꯍꯦꯛꯇ ꯀꯜꯂꯛꯑꯦ꯫ ꯅꯦꯃꯦ ꯅꯣꯏꯒꯤ ꯗ꯭ꯔꯥꯒꯟ ꯐ꯭ꯔꯨꯏꯠ ꯊꯥꯕꯗꯣ ꯐꯖꯅ ꯍꯧꯔꯕ꯫ ꯄꯥꯟ ꯁꯥꯔꯕ꯫ ꯁꯥꯗꯤꯌꯦ ꯗ꯭ꯔꯥꯒꯟ ꯐ꯭ꯔꯨꯠꯇꯣ ꯃꯄꯥꯟ ꯁꯥꯕ ꯄꯥꯟꯗꯧꯔꯕ꯫ ꯎꯝ ꯑꯩꯈꯣꯏꯒꯤ ꯃꯃꯄꯥꯟ꯫ ꯂꯩ ꯃꯔꯤ ꯃꯉꯥ ꯁꯥꯠꯂꯕ ꯄꯣꯠꯅꯦꯕꯀꯣ ꯒꯝꯂꯥ ꯑꯣꯏꯅ ꯒꯝꯂꯥꯁꯨ ꯑꯆꯧꯕ꯫ ꯑꯗꯨꯒ ꯌꯣꯠꯅ ꯇꯧꯔꯒ ꯏꯁꯇꯦꯟ ꯁꯦꯝꯃꯒ ꯂꯩꯌꯦꯕꯀꯣ꯫
ꯎꯝ꯫
ꯑꯗꯨꯗꯣ ꯂꯨꯄꯥ ꯆꯥꯇ꯭ꯔꯨꯛ ꯆꯥꯇ꯭ꯔꯨꯛꯇ ꯌꯣꯟꯒꯦꯅ ꯍꯥꯏꯌꯦꯕ꯫ ꯏꯃꯥꯟꯅꯕꯤꯒꯤ ꯃꯄꯥꯅ ꯇꯧꯖꯕꯅꯦꯕ ꯆꯆꯥꯇ꯭ꯔꯨꯛ ꯆꯥꯇ꯭ꯔꯨꯛꯅꯦ꯫ ꯊꯥꯅꯤꯡꯉꯤ ꯑꯩ ꯂꯧꯒꯦꯅ ꯑꯗ ꯂꯧꯕꯗꯣ ꯒꯥꯔꯤ ꯃ ꯋꯥꯏꯗ꯭ꯔꯥ꯫ ꯑꯣꯛꯇꯣ꯫ ꯅꯠꯇ꯭ꯔꯒ ꯗꯤꯖꯜ ꯂꯣꯛꯇꯔꯒꯨꯝꯕ ꯑꯃ ꯋꯥꯏꯗ꯭ꯔꯒꯗꯤ ꯄꯨꯕ ꯌꯥꯔꯣꯏꯗꯕ ꯑꯗꯨꯅꯅꯦꯕ꯫
ꯑꯗꯨ ꯀꯩꯅꯣꯒꯤ ꯖꯨꯒꯨꯅꯨꯒꯤꯗꯣ ꯀꯧꯔꯒ ꯋꯥꯏ ꯂꯧꯔꯨ꯫ ꯖꯤ ꯀꯩꯅꯣ꯫
ꯆꯥꯝꯃꯗꯣ ꯆꯥꯝꯃ ꯂꯧꯕ ꯌꯥꯔ꯫ ꯇꯣꯝꯕꯒꯤ ꯇꯦꯔꯥꯗꯒꯤ ꯄꯣꯠ ꯂꯧꯔꯨꯕꯗꯣ ꯂꯨꯄꯥ ꯆꯥꯝꯌꯡꯈꯩ ꯄꯤꯒꯤ ꯍꯥꯏꯕꯥ ꯀꯩꯅꯣꯝ ꯍꯥꯏ꯫
ꯑꯗꯨ ꯑꯣꯏꯁꯨ ꯌꯥꯏꯌꯦ꯫
ꯇꯦꯔꯥ ꯇꯥꯅ ꯏꯟꯕꯗꯣ ꯌꯥꯒꯗ꯭ꯔꯣ꯫ ꯇꯦꯔꯥ ꯇꯥꯅ ꯏꯟ ꯉꯝꯒꯗ꯭ꯔꯣ꯫
ꯑꯁ ꯊꯧꯔ ꯂꯥꯛꯆꯗꯧꯅꯤ ꯏꯟꯗꯧꯁꯨ ꯅꯠꯇꯅ ꯀꯩꯅꯣ꯫
ꯌꯥꯏꯌꯦ꯫ ꯂꯨꯄꯥ ꯆꯥꯇ꯭ꯔꯨꯛ ꯆꯥꯇ꯭ꯔꯨꯛꯇꯅꯦꯅ꯫ ꯍꯥꯏꯌꯦꯕ ꯏꯃꯥꯟꯅꯕꯤ ꯃꯄꯥꯗꯣ ꯄꯦꯟꯁꯤꯟ ꯆꯠꯂꯒ ꯃꯥꯗꯣ ꯂꯩ ꯅꯨꯡ ꯊꯥꯕ ꯌꯥꯝ ꯄꯥꯝꯃꯦ꯫ ꯂꯣꯏ ꯊꯥꯕ ꯗ꯭ꯔꯥꯒꯟ ꯐ꯭ꯔꯨꯠꯇꯣ ꯌꯥꯝ ꯄꯥꯜꯂꯦꯕ ꯃꯥ ꯍꯦꯛ ꯁ꯭ꯀꯨꯜꯗꯒ ꯄꯨꯔꯒ ꯌꯣꯂꯦꯕ꯫ ꯍꯧꯖꯤꯛꯁꯦ ꯁꯦꯜ ꯌꯥꯝ ꯊꯣꯛꯇꯦ ꯑꯗꯨꯒꯤ ꯑꯗꯨꯝꯕꯗꯣ ꯈꯔ ꯈꯔ꯫ ꯑꯩꯅ ꯌꯥꯏꯌꯦ ꯑꯩꯈꯣꯏ ꯂꯧꯒꯦꯅꯗꯤ ꯍꯥꯏꯗꯤ ꯍꯥꯏꯈꯤꯕꯅꯦꯕ ꯑꯗꯨ ꯄꯥꯎ ꯐꯥꯎꯅꯗ ꯂꯩꯔꯦꯑꯩꯒ ꯃꯥꯒ꯫ ꯑꯩꯅ ꯏꯇꯣꯝꯇ ꯑꯣꯏꯔꯒꯗꯤ ꯑꯩꯁꯨ꯫ ꯇꯣ ꯋꯥꯏꯔꯦ ꯂꯨꯄꯥ ꯆꯍꯨꯝ ꯂꯧꯒꯦ ꯍꯥꯏꯔꯛꯀꯅꯤ ꯑꯗꯩ ꯗ꯭ꯔꯥꯒꯟ꯫ ꯐꯨ꯭ꯔꯠ ꯑꯃ ꯕꯖꯥꯔꯗꯩ ꯍꯧꯖꯤꯛ ꯂꯩꯔꯨꯒꯦ ꯍꯥꯏꯗꯤ ꯑꯃꯗ ꯑꯗꯨꯝ ꯂꯨ꯫ ꯆꯅꯤꯌꯥꯡꯈꯩ ꯆꯍꯨꯝ ꯑꯗꯨꯝ ꯄꯤ ꯍꯥꯏꯕ ꯀꯤꯗ꯭ꯔꯅꯦ
ꯎꯝ
ꯑ ꯄꯥꯟꯕꯗꯣ ꯌꯥꯝꯅ ꯄꯥꯝꯕ ꯑꯩꯈꯣꯏꯅ ꯊꯥꯕꯁꯤꯗꯤ ꯑꯣꯏꯗꯦ ꯍꯥꯏꯕ ꯍꯦꯛꯇ ꯍꯥꯔꯅꯅꯤ ꯈꯪꯗꯦ ꯀꯩꯅꯅꯣ ꯈꯪꯗꯦꯅꯤ ꯑꯩꯈꯣꯏ ꯏꯄꯥꯝꯗꯗꯤ ꯅ ꯄꯥꯜꯍꯧꯔꯛ ꯑꯍꯨꯝ ꯂꯩ ꯁꯥꯠꯍꯧ ꯏꯄꯥꯝꯗꯁꯨ ꯊꯥꯏꯌꯦꯕꯀꯣ ꯌꯨꯝ ꯃꯊꯛꯇ
ꯎꯝ ꯎꯝ ꯎꯝ
ꯑꯗ ꯃꯣꯏꯗꯤ ꯇꯧꯏ ꯍꯥꯏꯌꯦ ꯑꯩꯈꯣꯏꯅ ꯑꯃꯅ ꯍꯥꯏꯕꯗ ꯀꯔꯤ ꯃ ꯂꯨꯈꯥꯛ ꯀꯤ ꯃꯆꯨꯝꯒꯨꯝꯕ ꯑꯗꯩ ꯉꯥ ꯁꯦꯝꯈꯤꯕꯒꯤ ꯃꯆꯨꯝ ꯑꯗꯩ ꯌꯦꯟꯒꯨꯝꯕ ꯆꯥꯝꯕꯒꯤ ꯃꯆꯨꯝ ꯑꯗꯨꯝꯕꯗꯣ ꯌꯥꯝ ꯍꯩꯖꯤꯜꯂꯦ ꯍꯥꯏꯌꯦꯕ ꯃꯣꯏꯗꯤ ꯑꯗꯨ ꯃꯣꯏꯒ ꯌꯥꯝ ꯆꯥꯟꯅꯩꯌꯦꯅ ꯍꯥꯏꯔꯛꯑꯦ ꯃꯣꯏ ꯃꯃꯥꯡ ꯆꯍꯤ ꯊꯥꯕꯅꯦ ꯍꯟꯗꯛ ꯄꯥꯜꯍꯧꯔꯤꯁꯦ ꯑꯗꯨꯒ ꯑꯩꯈꯣꯏ ꯆꯍꯤ ꯀꯌꯥꯅꯣꯝ ꯁꯨꯔꯦꯅ ꯄꯥꯟꯗ ꯂꯣꯏꯁꯤ
ꯀꯨꯏ ꯀꯨꯏꯔꯦ ꯏꯕꯦꯝꯕ ꯑꯩꯈꯣꯏ ꯊꯥꯔꯛꯏꯁꯦ
ꯑ ꯑꯇꯩ ꯂꯧꯅꯤꯡꯕ ꯍꯪꯉꯒ ꯄꯨꯂꯞ ꯂꯧꯔꯨ ꯌꯥꯏꯗꯅ
ꯌꯥꯏ
ꯎꯝ
ꯑꯣ ꯀꯩꯩꯅꯧꯉꯩ ꯂꯧꯔꯨꯁꯤꯒꯦ ꯑꯗꯨꯗ ꯍꯥꯟꯅ ꯐꯖꯕꯗꯣ ꯍꯥꯟꯅ ꯇꯧꯔꯨꯁꯤꯦ
ꯑ ꯑꯩ ꯐꯣꯟ ꯑꯝꯇ ꯐꯥꯎꯅꯈꯤꯒꯦ ꯏꯃꯥꯟꯅꯕꯤꯗꯣ ꯀꯩꯗꯧꯉꯩ ꯂꯧ ꯂꯥꯛꯄ ꯌꯥꯗꯣꯏꯅꯣꯗꯣ
ꯍꯣꯏ ꯍꯣꯏ
ꯎꯝ ꯑꯗꯨꯒ ꯑꯃꯨꯛ ꯍꯥꯏꯔꯛꯀꯦꯀꯣ ꯑꯩ ꯊꯝꯃꯒꯦ ꯍꯧꯖꯤꯛꯀꯤꯗꯤ ꯎꯝ